ꯇꯥꯏꯌꯦ ꯇꯥꯏꯌꯦ ꯑꯍ ꯍꯣꯏꯅꯦ ꯉꯁꯥꯏꯒꯤ ꯋꯥꯔꯤꯗꯣ ꯁꯥꯟꯅꯁꯦ ꯍꯩꯒꯤꯗꯣ ꯁꯤꯡꯖꯨ ꯆꯥꯕꯒꯤꯗꯣ ꯑꯗꯣ ꯍꯣꯏ ꯌꯥꯝ ꯑꯩ ꯌꯥꯝ ꯃꯥꯜꯂꯦ ꯅꯪ ꯑꯗꯨꯗꯀꯣ ꯈꯪꯕ꯭ꯔꯥ ꯑꯩꯁꯨ ꯍꯨꯃꯥꯡꯁꯦ
ꯎꯝ
ꯀꯥꯡꯉꯣ ꯌꯥꯗꯦꯕ ꯌꯥꯝꯅ ꯃꯅꯨꯡꯗ ꯁꯥꯔꯁꯨ ꯑꯁꯤꯗ ꯃꯥꯏꯗ ꯊꯣꯛꯇꯕꯅꯤꯅꯦ ꯋꯥꯕꯗꯣ ꯇꯧꯋꯦ
ꯐꯠꯇꯕꯅꯦ ꯑꯗꯣ
ꯑꯁ ꯑꯩ ꯕꯤꯔꯥꯅꯤ ꯑꯩ ꯑꯗꯨꯃꯥꯏꯅ ꯇꯧꯕꯒꯤꯀꯣ ꯑꯁ
ꯑꯩꯗꯤ ꯍꯨꯃꯥꯡ ꯀꯥꯡꯗꯦꯕꯣ ꯑꯩꯁꯨ ꯍꯨꯃꯥꯡ ꯀꯥꯡ ꯇꯥꯕ ꯥꯥꯁꯤꯗꯥꯝ ꯁꯤꯗꯥꯝ ꯁꯤꯗꯥꯝ ꯃꯣꯔꯣꯛ ꯆꯥꯔꯒ ꯃꯣꯔꯣꯛ ꯆꯥꯔꯗꯤꯀꯣ ꯍꯨꯃꯥꯡ ꯀꯥꯡꯕꯁꯤꯗ ꯑꯩꯒꯤ ꯅꯞꯁꯦ ꯁꯤꯠ ꯁꯤꯠꯂꯒ ꯆꯥꯏꯌꯦꯕ
ꯑꯗꯨꯅꯦ ꯅꯞꯇ ꯑꯣꯏꯅ ꯇꯥꯏꯅꯕꯤꯅꯦ ꯀꯩꯗꯧꯕ ꯖꯥꯠꯅꯣ ꯑꯗꯨꯕꯣ ꯑ ꯍ ꯌꯥꯝ ꯅꯣꯛꯅꯤꯡꯉꯦꯕ ꯃꯥꯟꯅꯩꯌꯦꯕ ꯑꯩꯁꯨꯅꯦ ꯑꯁ ꯅꯍꯥꯟꯗꯣ ꯏꯃꯥꯟꯅꯕꯤ ꯑꯩꯈꯣꯏꯅꯤꯗꯣ ꯑ ꯁꯤꯡ ꯖꯨ ꯆꯤꯡꯗ ꯐꯪꯕ ꯃꯥꯅ ꯑꯁꯥꯡꯕꯅꯦꯕꯀꯣ ꯑꯈꯣꯏꯅꯤꯁꯦ ꯃꯤꯃꯤ ꯑꯅꯤ ꯂꯧꯔꯒ ꯁꯤꯡꯖꯨꯗꯣ ꯃꯦꯠꯂꯦꯕꯀꯣ ꯃꯣꯔꯣꯛꯇꯨꯁꯨ ꯉꯥꯔꯤ ꯇꯕꯤꯗ ꯇꯧꯕꯗ ꯌꯥꯝ ꯍꯥꯎꯋꯦꯕ ꯇꯧꯔꯦ ꯆꯥꯔꯦ ꯏꯃꯥꯟꯅꯕꯤꯗꯤ ꯍꯨꯝꯃꯥꯡꯅ ꯑꯣꯔꯣ ꯑꯣꯔꯣ ꯇꯥꯔꯦꯕ ꯍ ꯑꯩꯗꯤ ꯍꯨꯃꯥꯡ ꯇꯥꯎꯑꯣꯗꯤ ꯌꯥꯗꯕ ꯌꯥꯝ ꯁꯥꯕ ꯁꯥꯃꯟꯗꯅ ꯇꯤꯟ ꯅꯥꯇꯣꯟꯗꯒꯤꯗꯤ ꯅꯞꯊꯣꯛꯑꯦꯅ ꯆꯤꯟꯗꯒꯤ ꯇꯤꯟꯊꯣꯛꯄꯗꯣ ꯈꯪꯕ꯭ꯔꯥ ꯑ ꯍꯥ ꯍꯥ
ꯏꯝ ꯎꯝ ꯏꯁ ꯃꯣꯛ ꯁꯥꯃꯜꯂꯗꯤꯀꯣ ꯈꯨꯠꯀꯁꯦ ꯅꯤꯛꯄꯅꯦ ꯁꯥꯃꯟꯕ ꯀꯥꯟꯗ ꯃꯈꯨꯠ ꯈꯨꯨꯠꯀꯁꯦ ꯅꯤꯛꯄꯅꯦꯕ
ꯍꯣꯏꯅꯦ ꯑꯗꯨꯒ ꯅꯥꯀꯣꯡꯒꯁꯨ ꯄꯪꯕꯅꯦ ꯇꯧꯕ꯭ꯔꯥ
ꯇꯧꯋꯦ
ꯀꯣꯛꯀꯁꯦ ꯂꯣꯢ ꯕꯪ ꯕꯪ ꯁꯥ
ꯎꯝ ꯅꯣꯏꯗꯤ ꯉꯧꯕꯅꯤꯅ ꯎꯝ ꯉꯧꯕꯅꯤꯅ ꯉꯥꯡꯁꯛ ꯉꯥꯡꯉꯝꯒꯅꯤ ꯑꯩꯗꯤ ꯉꯥꯡꯕꯁꯨ ꯉꯥꯡꯗꯦ
ꯄꯥꯛ ꯉꯧꯗꯦꯗ ꯌꯥꯝ ꯅꯣꯛꯅꯤꯡꯉꯦꯗ ꯑꯩꯈꯣꯏꯅꯤ ꯌꯥꯝ ꯃꯥꯟꯅꯔꯝ
ꯎꯝ ꯂꯩꯁꯥꯔꯤꯉꯩꯗꯗꯤ ꯀꯣ ꯀꯔꯤ ꯍꯥꯏꯁꯤꯔꯥ ꯑꯩ ꯌꯥꯝ ꯀꯦꯕ ꯍꯩꯇꯦꯕ ꯑꯩ ꯍꯧꯖꯤꯛꯁꯨ ꯑꯗꯨꯝ ꯀꯦꯗꯦ ꯀꯔꯤꯁꯨ ꯑꯗꯨꯝ ꯆꯠꯂꯝꯗꯥꯏꯗ ꯐꯥꯎꯟꯗꯦꯁꯟ ꯊꯥꯔꯦ ꯂꯣꯁꯟ ꯇꯩꯔꯦ ꯑꯦ ꯃꯣꯏꯁꯇꯨꯔꯥꯏꯖꯔ ꯑꯃ ꯇꯩꯔꯦ ꯁꯟꯁꯀ꯭ꯔꯤꯟ ꯇꯩꯔꯦꯒꯦ ꯇꯩꯔꯦ ꯇꯩꯗꯒꯤ ꯐꯥꯎꯟꯗꯦꯁꯟ ꯇꯩꯔꯦ ꯑꯗꯨ ꯂꯤꯞꯁꯇꯤꯛ ꯇꯩꯔꯦ ꯂꯣꯏꯔꯦ ꯑꯩꯒꯤ ꯈꯨꯀꯦꯁꯦ ꯑꯗꯨꯕꯧ ꯑꯗꯨꯝ ꯆꯠꯄꯁꯨ ꯊꯥꯏꯅ ꯑꯗꯨꯝ ꯀꯦꯌꯦ ꯈꯪꯗꯦ ꯑꯗꯨꯒꯤ ꯎꯝ ꯈꯔꯗꯤ ꯑꯗꯨꯝ ꯉꯧꯋꯦ ꯊꯕꯛ ꯆꯠꯂꯁꯨꯀꯣꯝ ꯃꯄꯥꯟ ꯊꯣꯛꯇꯁꯨ ꯊꯣꯛꯄ ꯅꯠꯇꯦ ꯑꯗꯨꯝ ꯍꯦꯟ ꯍꯦꯟ ꯍꯦꯟꯅ ꯃꯨꯁꯤ ꯑꯩꯁꯨ ꯑꯉꯥꯡ ꯄꯣꯛꯄ ꯂꯣꯏꯕꯗ ꯑꯩ ꯀꯩꯅꯣ ꯆꯠꯇ꯭ꯔꯤꯌꯦ ꯅꯨꯄꯤꯒꯤꯗꯨꯀꯣ ꯂ ꯈꯪꯗꯦ ꯑꯩ
ꯍꯣꯏ ꯑꯗꯨꯃꯥꯏꯅ ꯅꯪ ꯐꯖꯗꯤ ꯐꯖꯔꯛꯈꯤꯒꯅꯤꯗ ꯍꯥꯏ ꯕꯗꯤ ꯏꯆꯦꯁꯨ ꯑꯁꯦꯡꯕ ꯇꯧꯕꯅꯦꯕ ꯃꯥ ꯑꯉꯥꯡ ꯍꯥꯟꯅ ꯂꯩꯕ ꯀꯥꯟꯗ ꯃꯃꯥꯏꯗꯣ ꯃꯍꯤꯡ ꯀꯥꯕꯗꯨꯀꯣ
ꯅꯪ ꯑꯩꯕꯨ ꯎꯔꯗꯤ ꯑꯁ ꯈꯨꯊꯤꯗꯣ ꯍꯥꯏꯔꯛꯀꯅꯤ ꯍꯧꯖꯤꯛ
ꯁ ꯑꯗꯨꯃꯥꯏꯅ ꯍꯥꯏꯔꯣꯢꯗ ꯃꯍꯤꯡ ꯀꯥꯔꯝꯃꯦꯕ ꯏꯆꯦꯁꯨ ꯑꯗꯨ ꯅꯪꯒꯤ ꯑꯉꯥꯡꯗꯣ ꯆꯍꯤ ꯃꯉꯥ ꯑꯗꯨꯃꯥꯏꯅ ꯊꯣꯛꯑꯦ ꯊꯣꯛꯄ ꯀꯥꯟꯗ ꯗꯨꯒ ꯅꯪꯁꯨ ꯑꯗꯨꯝ ꯂꯩꯁꯥꯕꯤ ꯈꯔ ꯃꯥꯂꯛꯑꯅꯤꯅ ꯗꯨꯀꯥꯟꯗꯤ ꯑꯗꯨꯝ ꯐꯖꯩꯌꯦꯕ ꯏꯆꯦꯁꯨ ꯑꯗꯨꯃꯥꯏꯅ ꯇꯧꯋꯦꯕ
ꯅꯨꯡꯉꯥꯏꯍꯦ ꯑꯗꯨꯃꯥꯢ ꯍꯥꯏꯕꯤꯕꯁꯦ
ꯁꯦꯡꯕꯅꯦ ꯅꯪꯪ ꯐꯖꯔꯛꯈꯤꯒꯅꯤ ꯅꯪꯒꯤꯗꯣ ꯂꯣꯏꯗꯕꯒꯤꯅꯦ ꯂꯣꯏꯔꯛꯑꯗꯤ ꯐꯖꯔꯛꯑꯦꯕ ꯅꯥꯜꯂꯦꯕ ꯍꯣꯢ ꯅꯪꯒꯤ ꯃꯠ ꯇꯝꯕꯤꯌꯣ ꯉꯥꯏꯌꯣ ꯃꯇꯝ ꯂꯥꯛꯈꯤꯅꯤ ꯅꯪꯒꯤꯁꯨ ꯍꯥꯏꯕꯗꯣ
ꯃꯁꯤ ꯑꯉꯥꯡꯁꯦꯀꯣ ꯎꯝ
ꯑꯉꯥꯡꯁꯤꯡꯁꯨ ꯀꯩꯅꯣ ꯇꯧꯕꯅꯤꯗ ꯋꯥꯏ ꯀꯞꯅꯤꯡꯕꯋꯣ ꯀꯩꯅꯣ ꯇꯧꯕꯅꯦꯗ
ꯃꯥꯁꯦ ꯃꯄꯥꯟꯗ ꯆꯠꯈ꯭ꯔꯣ ꯍꯥꯏꯔꯁꯨ ꯆꯠꯇꯦ ꯏꯅꯥꯛ ꯑꯗꯨꯝ ꯂꯩꯔ ꯁꯨ ꯁꯨ ꯁꯨꯅꯩꯔꯒ ꯀꯣ ꯃꯥ
ꯍꯣꯏꯅꯦ ꯑꯉꯥꯡ ꯃꯥꯅꯤꯅ ꯐꯠ ꯐꯠꯇ꯭ꯔꯁꯨ
ꯃꯅꯥꯎ ꯅꯨꯄꯤꯗꯤ ꯑꯗꯨꯃꯥꯏꯅ ꯇꯧꯗꯦ ꯃꯌꯥꯏꯒꯤꯗꯨ ꯅꯨꯄꯤꯅꯦꯕ ꯃꯥꯗꯤ ꯏꯅꯥꯛꯇ ꯄꯥꯛ ꯂꯩꯇꯦ ꯃꯥ ꯍꯧꯖꯤꯛꯁꯨ ꯍꯧꯒꯠꯈ꯭ꯔꯦ ꯄꯨꯡ ꯃꯈꯣꯡ ꯇꯥꯔꯦꯕ ꯑꯩ ꯁꯨꯡꯆꯪ ꯆꯪꯂꯛꯑꯣ ꯃꯗꯤ
ꯅꯪꯒꯤ ꯑꯉꯥꯡ ꯅꯨꯄꯤ ꯃꯆꯥꯗꯨꯅ ꯂꯥꯁꯇꯣ ꯃꯌꯥꯏꯔꯣ ꯀꯃꯥꯏ ꯇꯧꯕ꯭ꯔꯣ
ꯃꯌꯥꯏ
ꯑꯣ
ꯑꯩꯁꯤꯀꯣ ꯎꯝ ꯑꯉꯥꯡ ꯄꯣꯛꯄꯗꯨ ꯌꯥꯝꯅ ꯒꯦꯞꯇꯨ ꯂꯩꯇꯕꯀꯣ
ꯍꯣꯏ ꯄꯣꯛꯄ ꯅꯪ ꯀꯩꯅꯣ ꯇꯧꯕ ꯑꯣꯏꯔꯝꯅꯤ ꯄꯣꯛꯄꯗꯣ ꯌꯥꯝꯅ ꯅꯨꯡꯉꯥꯏꯅ ꯄꯣꯛ ꯄꯩ ꯑꯣꯏꯔꯝꯅꯤ
ꯑꯍꯟ ꯄꯣꯛꯄ ꯍꯦꯛ ꯂꯣꯏꯔꯒ ꯆꯍꯤ ꯑꯃ ꯑꯣꯛꯇꯣꯕꯔꯗ ꯆꯍꯤ ꯑꯃ ꯍꯦꯛ ꯐꯥꯔꯒ ꯅꯦꯛꯁ ꯃꯟ ꯅꯕꯦꯝꯕꯔꯗ ꯄꯨꯕ ꯍꯧꯔꯝꯃꯦꯕ
ꯎꯝ ꯎꯝ
ꯑꯗꯨꯒ ꯑꯉꯥꯡ ꯅꯨꯄꯤ ꯃꯆꯥꯗꯨ ꯄꯨꯡ ꯑꯣꯒꯁꯇ ꯄꯣꯛꯈ꯭ꯔꯦꯀꯣ ꯄꯣꯛꯄ ꯂꯣꯏꯔꯒ ꯑꯗꯨꯒ ꯑꯗꯨꯁꯨ ꯗꯦꯠ ꯋꯥꯟꯗ ꯄꯣꯛꯄ ꯆꯥꯁꯤꯡꯁꯦ ꯗꯦꯠ ꯋꯥꯟ ꯋꯥꯟ ꯈꯛꯇꯅꯤ ꯑꯗꯨ ꯃ ꯎꯄꯂꯣꯏꯔ ꯑꯗꯨ ꯃꯥ ꯅꯥꯏꯟ ꯃꯟꯁ ꯍꯦꯛ ꯁꯨꯔꯛ ꯀꯥꯟꯗ ꯑꯩ ꯃꯤꯔꯣꯟꯕ ꯍꯧꯕ ꯃꯥꯜꯂꯦꯕ
ꯎꯝ
ꯑꯗꯨꯝꯗꯤ ꯑꯩ ꯀꯞꯅꯤꯡꯕꯅ ꯀꯞꯅꯤꯡꯕꯅ
ꯅ ꯑꯗꯨꯒꯤꯅꯦ ꯅꯪꯒꯤ ꯁ ꯍꯛꯆꯥꯡ ꯁꯣ
ꯍꯛꯆꯥꯡ ꯁꯣꯛꯑꯦ ꯍꯥꯏꯕꯗꯣ ꯅꯪ ꯐꯖꯔꯛꯈꯤꯒꯅꯤ ꯑꯁꯦꯡꯕꯩꯅꯦ ꯍꯥꯏꯅ ꯍꯥꯏꯕꯗꯤ ꯅꯪꯒꯤ ꯕꯗꯤꯗꯣ ꯃꯄꯨꯡ ꯐꯥꯗ꯭ꯔꯀꯥꯟꯗ ꯑꯗꯨꯝ ꯇꯧꯕꯒꯤꯅꯦꯕ
ꯑꯗꯨꯒ ꯑꯩꯁꯦ ꯑꯗꯨꯨ ꯈꯛꯇ ꯇꯧꯕꯒꯤꯀꯣ
ꯍꯣ ꯑꯣ ꯑꯗꯨ ꯑꯣ ꯍꯣ ꯍꯣ ꯑꯣ ꯑꯗꯨꯒꯤꯅꯦ
ꯑꯗꯣ ꯑꯩꯁꯦ ꯎꯝ ꯄꯥꯛ ꯅꯥ ꯅꯥꯒꯟꯗꯦꯕ ꯑꯩꯁꯦ ꯃꯍꯧꯁꯥ ꯂꯩ ꯁꯥꯔꯤꯉꯩꯗꯒꯤ ꯅꯥꯒꯟꯗꯦ ꯍꯥꯢꯕꯗꯤ ꯃꯣꯏ ꯐꯤꯕꯔꯒꯨꯝ ꯃꯤꯗꯤ ꯐꯤꯕꯔꯒꯨꯝꯕ ꯃꯇꯝ ꯃꯇꯝꯒꯤ ꯇꯧꯕ ꯑꯗꯨꯒ ꯑꯁꯤ ꯅꯨꯄꯤꯁꯤꯡ ꯁꯤꯡꯒꯤꯒ ꯑꯁꯤ ꯊꯥꯒꯤ ꯂꯥꯛꯑꯦ ꯍꯥꯏꯔꯗꯤ ꯅꯥꯏꯑꯦ ꯈꯣꯠꯂꯦꯒꯨꯝꯕ ꯑꯗꯨꯒ ꯎꯝ ꯂꯣꯛ ꯊꯨꯡꯕꯒꯨꯝꯕ ꯂꯥꯏꯆꯠꯀꯨꯝꯕꯁꯦ ꯄꯪꯂꯣꯏꯉꯩ ꯄꯥꯛ ꯉꯥꯗꯦ ꯆꯍꯤ ꯑꯃꯗ ꯅꯥꯗꯕꯁꯨ ꯂꯩ ꯑꯩꯗꯤ
ꯑꯁ ꯍꯛꯆꯥꯡ ꯌꯥꯝ ꯐꯩꯌꯦ ꯑꯗꯨꯗꯤ ꯅꯪꯗꯤ
ꯑꯗꯨꯃꯥꯏꯅ ꯇꯧꯔꯛꯑꯦꯕ ꯌꯥꯝꯅ ꯑꯦꯛꯇꯤꯚ ꯑꯣꯏꯔꯛꯑꯦ ꯑꯩꯒꯤ ꯏꯁꯥꯗꯣ
ꯎꯝ
ꯋꯥꯕ ꯆꯣꯛꯊꯥꯕ ꯀꯔꯤ ꯇꯧꯕ ꯑꯗꯨꯝꯕ ꯄꯥꯛ ꯂꯩꯒꯟꯗꯦꯕꯀꯣ
ꯎꯝ ꯑꯗꯨꯗꯤ ꯌꯥꯝ ꯐꯩꯅꯦ ꯅꯪꯍꯛꯆꯥꯡ ꯐꯕꯒꯤꯅꯦ
ꯍꯧꯖꯤꯛꯇꯤꯀꯣ ꯑꯣꯄ꯭ꯔꯦꯁꯟ ꯇꯧ ꯑꯉꯥꯡꯁꯦ ꯄꯣꯛꯄꯒꯤ ꯀꯣ ꯑꯁ ꯂꯣꯏꯔꯦ ꯈ꯭ꯋꯥꯡ ꯅꯥꯕ ꯍꯧꯔꯦ
ꯐꯔꯛꯈꯤꯒꯅꯤ ꯗ ꯀ꯭ꯔꯤꯒꯤ ꯃꯤ ꯑꯗꯨꯝ ꯂꯣꯏ ꯇꯧꯕꯗꯨꯗꯤ ꯇꯥꯕ꯭ꯔꯣ
ꯇꯥꯏꯌꯦ ꯍꯣꯏ
ꯐꯔꯛꯈꯤꯅꯤ ꯍꯥꯏꯕ
ꯎꯝ
ꯑꯁ ꯅꯪꯒ ꯅꯣꯡꯃ ꯁꯤꯡꯖꯨ ꯆꯥꯅꯤꯡꯉꯦꯍꯦ
ꯍꯣꯏ ꯅꯪ ꯊꯣꯛꯂꯛꯑꯗꯤ ꯆꯥꯃꯤꯟꯅꯁꯦ ꯅꯣꯡꯃ
ꯌꯥꯏꯌꯦ ꯆꯥꯃꯤꯟꯅꯁꯦ ꯑꯁꯦꯡꯕ ꯁꯤꯡꯖꯨꯗꯣ ꯌꯥ ꯑꯩꯗꯤꯀꯣ ꯁꯤꯡꯖꯨ ꯆꯥꯃꯤꯟꯅꯁꯦ ꯍꯥꯏꯔꯗꯤꯀꯣ ꯑꯩ ꯃꯥꯟꯕ ꯆꯥꯗꯣꯏꯕ ꯅꯠꯇ꯭ꯔꯗꯤ ꯆꯥꯅꯤꯡꯗꯦꯕ ꯍꯣꯏ ꯑꯗꯨꯝ ꯍꯦꯛꯇ ꯆꯥꯕ ꯍꯧꯕꯗ ꯍꯟꯕ ꯈꯣꯏꯗꯣ
ꯖꯔꯣꯏ ꯎꯝ
ꯇꯧꯗ꯭ꯔꯣ
ꯇꯧꯋꯦ ꯍꯥꯏꯕꯗꯤꯀꯣ ꯁꯥꯅ ꯆꯥꯗ꯭ꯔꯗꯤ ꯄꯦꯟꯗꯦꯅ
ꯍꯣꯏ
ꯑꯗꯨꯒꯀꯣ ꯑꯁꯤ ꯁꯥꯏꯌꯦ ꯁꯥꯃꯜꯂꯦ ꯑꯁꯨꯃꯥꯏꯅ ꯇꯧꯒꯦ ꯍꯥꯏꯕꯁꯨ ꯑꯩ ꯄꯨꯅꯤꯡꯗꯦ ꯄꯨꯅꯤꯡꯗꯦ ꯍꯥꯏꯕꯁꯤ ꯁꯤꯡꯖꯨꯆꯥꯕꯒꯤ
ꯆꯥꯕ ꯍꯧꯕꯗ ꯍꯟꯕꯗꯣ ꯈꯪꯕ꯭ꯔꯣ ꯑꯗꯨꯝ ꯁꯥꯏꯌꯦ ꯑꯩꯗꯤ ꯑꯗꯨ ꯇꯦ ꯆꯥꯕꯨ ꯆꯥꯈ꯭ꯔꯗꯤꯀꯣ ꯐꯝꯃꯒ ꯇꯤꯟ ꯇ ꯑꯩꯅ ꯅꯞ ꯇꯥꯏꯌꯦ
ꯑꯣ ꯑꯩꯁꯨꯅꯦ ꯑꯗꯨꯒꯤ ꯑꯩꯅ ꯑꯩꯒꯅꯨ ꯅꯨꯄꯥꯅ ꯍꯦꯛ ꯆꯩ ꯃꯥꯁꯨ ꯃꯥꯁꯨ ꯃ ꯎꯝ ꯆꯥꯏ ꯑꯗꯨꯕꯨ ꯑꯩꯈꯣꯏꯗꯩꯗꯤ ꯈꯤꯇꯪ ꯍꯟꯊꯩꯑꯦꯕ ꯁꯨꯡꯁꯥ ꯆꯥꯗꯦ ꯍꯥꯏꯕꯗꯨ ꯅꯠꯇꯦꯕꯀꯣ ꯑꯗꯨꯒ ꯃꯥꯁꯦ ꯅꯪ ꯒꯨꯝꯕ ꯃꯦꯠꯄ ꯀꯥꯟꯗ ꯍꯦꯛ ꯆꯥꯔꯒ ꯍꯦꯛ ꯁꯥꯕꯗꯣ ꯇꯧꯒꯅꯨ ꯆꯥ ꯆꯥꯔꯒ ꯀꯨꯏꯔꯛꯑꯀꯥꯟꯗ ꯁꯥꯒꯠꯄꯗꯣ ꯑꯗꯨꯅ ꯅꯨꯡꯉꯥꯏꯇ꯭ꯔꯥ ꯑꯗꯨ ꯑꯗꯨꯝ ꯑꯣꯏꯔꯁꯨ ꯆꯏꯕ ꯃꯥꯗꯤ ꯑꯩꯁꯤ ꯁꯨꯡꯄꯦꯟ ꯄꯦꯟ ꯑꯩ ꯆꯥꯛ ꯆ ꯑꯩ ꯆꯥꯛꯂꯥꯝꯃꯗꯤ ꯃꯣꯔꯣꯛ ꯆꯥꯅꯤꯡꯉꯦ ꯆꯥꯛꯂꯥꯝꯃꯤ ꯍꯧꯖꯤꯛ ꯑꯩ ꯆꯥꯛ ꯂꯥꯞꯃꯦ ꯍꯥꯏꯔꯗꯤꯀꯣ ꯑꯩ ꯃꯔꯣꯛꯁꯦ ꯃꯔꯣ ꯃꯦꯞꯄꯗꯔꯁꯨ ꯎꯃꯣꯔꯣꯛꯇꯣ ꯂꯧꯊꯣꯛꯑꯒ ꯑꯃꯨꯛ ꯁꯦꯠꯂꯒ ꯆ ꯄꯕꯅ ꯇꯧꯅꯨ ꯑꯗꯨꯃꯥꯏꯅ ꯇꯧꯅꯨ
ꯑꯗꯨ ꯑꯩꯈꯣꯏꯅ ꯆꯥꯕꯁꯦ ꯃꯥꯏꯗꯤ ꯐꯠꯇꯕꯅꯦ ꯑꯩꯈꯣꯏꯁꯨ ꯃꯥꯏꯁꯨ ꯌꯥꯗ꯭ꯔꯦ ꯍꯥꯏꯕꯗꯤ ꯃꯣꯔꯣꯛ ꯌꯥꯝ ꯆꯥꯏꯌꯦꯕ ꯑꯩꯁꯨ
ꯎꯝ
ꯃꯣꯔꯣꯛꯇꯗꯤ ꯃꯣꯔꯣꯛ ꯐꯥꯝ ꯇꯧꯔꯒ ꯂꯩꯕ ꯌꯥꯕ ꯃꯤꯅꯦ
ꯑꯗꯨꯅꯦ ꯆꯤꯡꯒꯤ ꯃꯤꯁꯤꯡꯅꯀꯣ ꯑꯈꯏꯕ ꯍꯥꯏꯔꯤꯅꯤ ꯅꯣꯏ ꯏꯐꯥꯜꯗ ꯂꯩꯔꯒ ꯃꯣꯔꯣꯛꯀꯤ ꯐꯥꯝꯒꯨꯝꯕꯁꯨ ꯂꯩꯇ꯭ꯔꯒ ꯅꯣꯏꯅ ꯍꯦꯟꯅ ꯃꯔꯧꯁꯔꯤꯁꯦ ꯀꯔꯤꯒꯤꯅꯣ ꯍꯥꯏꯕꯁꯨ ꯂꯩꯔꯦ
ꯍꯣꯏ ꯇꯧꯕꯅꯦ
ꯊꯥꯏꯅ ꯂꯩꯁꯥꯔꯤꯉꯩꯕ ꯑꯩꯁꯦ ꯃꯣꯔꯣꯛ ꯆꯥꯒꯟꯕꯒꯤꯀꯣ ꯃꯆꯥ ꯍꯥꯏꯔꯤꯗꯣ ꯑꯩꯁꯨ ꯌꯥꯝ ꯄꯥꯝꯃꯦ ꯍꯥꯏꯕ ꯈꯅꯤꯡꯕ ꯍꯧꯖꯤꯛꯇꯤ ꯍꯟꯕꯨ ꯍꯜꯂꯦ ꯑꯩ
ꯍꯣꯏ
ꯑꯗꯨꯗꯤ ꯆꯠꯃꯤꯟꯅꯗꯕ ꯃꯤ ꯂꯩ
ꯍꯣꯏ ꯑꯩꯁꯨꯅꯦ ꯑꯗꯨꯃꯥꯏꯅ ꯄꯥꯝꯃꯦ ꯆꯥꯃꯤꯟꯅꯕ ꯍꯥꯏꯕꯁꯦ ꯑꯩ ꯈꯔ ꯃꯥꯟ ꯕꯒ ꯆꯥꯃꯤꯟꯅꯔꯗꯤ ꯍꯥꯎꯇꯦ ꯍꯥꯏꯔꯗꯤ ꯃꯔꯣꯏ ꯃꯔꯥꯡꯃꯨꯛ ꯊꯛꯁꯤꯂꯒ ꯑꯗꯨꯝ ꯑꯃꯨꯛꯀ ꯍꯟꯅꯔꯤ ꯆꯥꯕꯗꯣ ꯇꯧꯕ꯭ꯔꯥ ꯅꯣꯏꯁꯨ ꯇꯣꯛꯇꯦꯕ ꯍꯥꯎꯇꯦ ꯍꯥꯏꯔꯗꯤ ꯀꯩꯅꯣꯝꯃ ꯂꯩꯔꯒ ꯑꯃꯨꯛ ꯍꯥꯞꯆꯤꯟ ꯏꯔꯒ ꯆꯥꯕꯗꯣ ꯑꯗꯨꯅꯦ ꯈꯣꯏꯁꯨ
ꯄꯥꯟꯕ ꯀꯗ ꯍꯌꯦꯡ ꯅꯌꯨꯝ ꯄꯥꯟꯕ ꯀꯥꯟꯗ ꯅꯪꯒꯤ ꯄꯣꯄꯥꯡꯗꯤ ꯅꯣꯠꯕꯨꯛ ꯚꯣꯔꯥ ꯑꯃ ꯄꯤꯔꯛꯀꯦ ꯍꯥꯢꯑꯦ
ꯅꯨꯡꯁꯤꯑꯦ ꯑꯩꯗꯤ
ꯍ
ꯅꯨꯡꯁꯤꯌꯦ ꯃꯇꯝꯗꯣ ꯊꯑꯣꯢꯅꯀꯣ ꯌꯨꯝꯗꯒꯤ ꯊꯑꯣꯢꯅ ꯃꯔꯨ ꯅꯤ ꯊꯕꯛꯇ ꯑꯩꯕꯨ ꯀꯩꯀꯩꯅꯣ ꯀꯔꯤꯒꯤꯔ ꯍꯥꯢꯕ ꯑꯩꯈꯣꯏꯁꯦ ꯍꯦꯛ ꯆꯝꯊꯣꯡꯒꯨꯝꯕ ꯌꯦꯔꯨꯝ ꯑꯗꯨ ꯆꯥꯔꯒ ꯑꯃꯨꯛ ꯌꯨꯝ ꯍꯜꯂꯛꯄꯀꯥꯟꯗ ꯍꯦꯛ
ꯎꯝ
ꯇꯜꯂꯦ ꯑꯗꯨꯗꯤ ꯑꯩꯗꯤ ꯂꯤꯟ ꯍꯥꯏ